ꯍꯜꯂꯣ
ꯇꯥꯏꯌꯦ ꯍꯜꯂꯣ
ꯑꯣ ꯇꯥꯕ꯭ꯔꯣ
ꯑꯧ ꯇꯥꯏꯌꯦ
ꯑꯣ ꯅꯪ ꯈꯣꯟꯁꯦ ꯌꯥꯝ ꯄꯤꯛꯏꯅꯦ
ꯑꯁ ꯑꯩ ꯁ꯭ꯄꯤꯛꯀꯔ ꯅꯥꯔ ꯈꯪꯗꯦꯗ
ꯑꯣ ꯑꯣꯏꯔꯝꯅꯤ ꯑꯩ ꯑꯁ ꯑꯇꯩ ꯐꯝ ꯂꯩꯇꯦꯗ
ꯑꯣ ꯋꯥ ꯀꯟ ꯉꯥꯡꯕ ꯌꯥꯗꯕ꯭ꯔ ꯕ꯭ꯔꯣ
ꯃꯁꯥꯒꯤꯅꯦ ꯀꯟꯅ ꯉꯥꯡꯉꯤꯅꯦ
ꯃꯁꯥꯒꯤꯔꯣ
ꯑꯥꯎ ꯎꯝ
ꯀꯥꯏꯗꯦꯗ ꯇꯥꯗꯤ ꯇꯥꯏꯌꯦꯕ ꯎꯝ
ꯀꯩꯗꯧꯔꯤꯅꯣ ꯅꯪꯗꯤ
ꯑꯁ ꯑꯗꯨꯝ ꯐꯃꯨꯡꯗ ꯐꯝꯃꯒ ꯑꯗꯨꯝ ꯂꯩꯕꯅꯤꯗ ꯉꯥꯏꯍꯥꯛ ꯇꯨꯝ ꯉꯥꯏꯍꯥꯛ ꯀꯤꯞ ꯑꯗꯨ ꯇꯧꯕꯅꯤꯗ ꯊꯕꯛꯁꯨ ꯇꯧꯗꯕꯅꯤꯅ ꯑꯩꯈꯣꯏꯗꯤ ꯎꯝ
ꯅꯨꯡꯉꯥꯏꯔꯤꯕꯣ
ꯑꯥꯎ ꯅꯨꯡꯉꯥꯏꯔꯤꯌꯦ
ꯆꯥꯛꯇꯤ ꯆꯥꯥꯔꯕꯣ ꯅꯨꯡꯉꯥꯏ
ꯑꯩꯁ ꯀꯩꯒꯤ ꯅꯨꯡꯉꯥꯏꯇꯕ
ꯏꯁ ꯏꯊꯟꯗ ꯂꯩꯥꯕꯅꯤꯅ
ꯑꯣ ꯢꯊꯟꯗ ꯂꯩꯔꯒꯁꯨ ꯅꯨꯡꯉꯥꯏꯒꯗꯕꯅꯤꯅꯦ
ꯑꯣ
ꯅꯨꯡꯉꯥꯏꯊꯣꯛꯀꯗꯕꯅꯦ ꯑꯩꯈꯣꯏꯗꯤ ꯅꯨꯄꯥꯗꯤ
ꯍꯣꯏꯁꯦ ꯑ ꯍꯣꯏ
ꯎꯝ
ꯀꯅꯥ ꯀꯅꯥ ꯂꯩꯔꯤꯅꯣ ꯑꯣ ꯆꯥꯔꯦ ꯆꯥꯔꯦ
ꯑꯣ
ꯎꯝ ꯅꯣꯏꯗꯤ ꯍꯜꯂꯣ
ꯑꯩꯈꯣꯏꯗꯤ ꯉꯁꯤ ꯀꯥꯡꯁꯣꯏ ꯆꯥꯏ
ꯀꯥꯡꯁꯣꯏ ꯆꯥꯏ ꯍꯥꯏꯕ ꯌꯥꯏꯅ ꯍꯥꯎꯕꯅꯤꯅꯦ ꯀꯥꯡ ꯀꯥꯡꯁꯣꯏꯁꯨ
ꯂꯩꯌꯦ ꯅꯪꯗꯤ
ꯀꯩ ꯍꯥꯏꯕ
ꯌꯥꯝ ꯂꯥꯡ ꯂꯥꯡꯗ꯭ꯔ ꯕ꯭ꯔꯣ ꯎꯝ ꯅꯃꯥꯟꯅꯕꯒꯩ ꯌꯥꯝ ꯄꯨꯟꯕ ꯃꯥꯜꯂꯦꯗ ꯆꯥꯛꯇꯤ ꯊꯣꯡꯉꯕꯣ
ꯎ ꯀꯥꯕꯔꯣ ꯅꯪꯗꯤ ꯍꯥꯥ